ꯍꯜꯂꯣ ꯍꯣꯏ ꯇꯥꯏꯌꯦ
ꯑꯥ ꯆꯥꯛ ꯆꯥꯔꯕꯣ ꯑꯩꯗꯤ ꯍꯤꯞꯄꯤ
ꯍꯣꯏ ꯆꯥꯔꯦ ꯑꯣ ꯑꯣ ꯎꯝ ꯀꯣꯕꯤ
ꯀꯣꯕꯤ ꯉꯁꯤ ꯀꯣꯕꯤ ꯌꯥꯝ ꯆꯥꯅꯩ ꯃꯤ ꯀꯣꯕꯤ ꯌꯥꯝ ꯆꯥꯅꯩ ꯉꯁꯤ ꯃꯤ ꯌꯥꯝ ꯀꯣꯕꯤ ꯆꯥꯅꯩꯑꯕ
ꯀꯣꯕꯤ ꯅꯨꯃꯤꯠꯀꯤ ꯑꯣꯏꯔꯝ
ꯀꯣꯕꯤ ꯅꯨꯃꯤꯠ ꯍꯥꯏꯅ ꯊꯣꯜꯂꯁꯤ ꯉꯑꯁꯤ
ꯎ ꯀꯩꯗꯧꯔꯤꯅꫭ
ꯑꯩ ꯇꯨꯝꯅꯕ ꯇꯧꯔꯤ ꯑꯗꫭ ꯈꯔꯥ ꯇꯨꯝꯅꯤꯡꯗ꯭ꯔꯤ ꯈꯔ ꯉꯜꯂꯤꯅ ꯂꯩꯗꫭꯏ ꯐꯃꯨꯡꯗ
ꯎꯝ ꯃꯤ ꯃꯆꯥꯗꯤ ꯊꯕꯛ ꯌꯥꯝ ꯆꯤꯟꯕ ꯃꯥꯜꯂꯦꯀꯣ
ꯅꯠꯇꯦꯗ ꯉꯁꯥꯏ ꯐꯣꯟꯗ ꯋꯥꯔꯤ ꯇꯧ ꯂꯩꯕꯀꯣ ꯑꯗꯨꯒꯤ ꯕꯤꯖꯤ ꯂꯩꯕ
ꯎꯝ ꯎꯝ
ꯅꯨꯄꯤ ꯑꯉꯥꯡꯅ ꯈ꯭ꯔ
ꯍ
ꯅꯨꯄꯤ ꯉꯥꯡ ꯂꯩꯕ ꯍꯥꯏꯁꯦ ꯌꯥꯝ ꯋꯥꯏ
ꯑꯦ
ꯅꯨꯃꯤꯗꯥꯡꯗ ꯅꯨꯃꯤꯗꯥꯡꯗ ꯌꯥꯝ ꯋꯥꯏꯌꯦꯕ ꯑꯗꯨꯒꯤꯅꯤ ꯅꯪꯗꯤ ꯀꯩꯀꯩ ꯍꯣꯠꯅꯔꯤꯒꯦ
ꯑꯩꯗꯤ ꯏꯁꯀꯨ꯭ꯜ ꯀꯔꯥ ꯂꯩꯌꯦ
ꯑꯣ ꯏꯂꯚꯦꯟ ꯇꯨꯌꯦꯦꯜꯐ ꯇꯝꯕ꯭ꯔꯣ
ꯍꯣꯏ ꯇꯨ ꯑꯦ ꯇꯝꯃꯦ
ꯑꯣ ꯌꯥꯝ ꯐꯩꯌꯦ ꯑꯣ ꯇꯣ ꯂꯣꯏꯔꯒ
ꯑꯣ
ꯀꯔꯤ ꯇꯧꯒꯦꯅ ꯈꯟꯕ꯭ꯔꯥ
ꯑꯁ ꯈꯪꯗꯦꯅ ꯇꯨꯋꯦꯜꯕ ꯂꯣꯏꯔ ꯈꯪꯉꯅꯤ
ꯀꯣꯂꯦꯖꯀꯨꯝꯕ ꯀꯣꯂꯦꯖ
ꯎꯝ ꯀꯣꯂꯦꯖꯀꯨꯝꯕꯗꯤ ꯀꯥꯔꯔꯣꯏꯗ
ꯑꯣ ꯇ꯭ꯔꯦꯅꯤꯡꯒꯨꯝꯕ ꯆꯠꯀꯦꯕꯀꯣ
ꯍ ꯑꯗꯨꯒꯨꯝꯕ ꯈꯜꯂꯒ ꯂꯩꯔꯕꯅꯤ
ꯐꯩꯌꯦꯗ ꯑꯗꯣ ꯑꯗꯨꯅ ꯐꯩꯌꯦꯗ ꯃꯇꯝꯁꯨ ꯃꯥꯡꯗ꯭ꯔꯦꯗꯅꯀꯣ ꯑꯗꯨꯒ ꯏꯟꯀꯝꯁꯨ ꯖꯦꯅꯦꯔꯦꯠ ꯇꯧꯔꯦ ꯌꯥꯝ ꯐꯩ ꯑꯗꯣ ꯅꯪꯗꯤ ꯁꯤꯕ꯭ꯂꯤꯡꯁ ꯀꯌꯥ ꯂꯩꯕ꯭ꯔꯣ ꯅꯪꯒꯤ ꯅꯆꯤꯤꯟꯅꯎꯀꯣ ꯑꯣ ꯅꯪꯅ ꯂꯥꯁ ꯑꯣꯏꯕ꯭ꯔꯥ ꯀꯔꯝ ꯇꯧꯕ꯭ꯔꯥ
ꯑꯩꯩꯅ ꯑꯩꯈꯣꯏꯗꯣ ꯅꯨꯄꯤ ꯃꯉꯥꯅꯦꯕꯀꯣ ꯅꯨꯄꯥ ꯑꯃꯅꯤꯅꯦꯕ ꯑꯩꯅ ꯈ꯭ꯋꯥꯏꯗꯒꯤ ꯌꯪꯒꯦꯁ
ꯑꯥ ꯑꯗꯨꯅꯦꯕ ꯑꯥꯇꯣꯝꯕꯤꯗꯤ ꯅꯨꯡꯉꯥꯏꯔꯝꯅꯤꯗ
ꯑꯁ ꯅꯨꯡꯉꯥꯏꯇꯦ ꯋꯥꯏꯑꯦ
ꯑꯇꯣꯝꯕꯤꯗꯤ ꯃꯤꯅ ꯍꯥꯏꯗꯤ ꯂꯣꯏꯅꯃꯛꯅꯁꯨ ꯅꯨꯡꯁꯤꯕꯤꯕꯅꯦ ꯕꯤꯝ
ꯑꯦ ꯅꯪꯒꯤ ꯋꯥꯈꯜ ꯑꯣꯏꯔꯔꯕ ꯗꯨꯗꯤ ꯅꯪꯗꯤ ꯅꯪꯗꯤ ꯀꯌꯥꯅꯣ
ꯑꯩꯗꯤ ꯑꯩ ꯏꯊꯟꯇꯅꯤ
ꯑꯁ ꯑꯗꯨꯗꯤ ꯅꯃꯥ ꯅꯨꯄꯥꯁꯦ ꯌꯥꯝꯅ ꯅꯨꯡꯁꯤꯔ ꯂꯨꯅ ꯇꯧꯔꯝꯅꯤꯗꯅꯤꯅ
ꯇꯧꯕꯗꯤ ꯇꯧꯋꯦ ꯑꯗꯣ ꯆꯍꯤꯁꯤꯒ ꯍꯧꯖꯤꯛꯄꯨꯗꯤ ꯇꯧꯗ꯭ꯔꯦ
ꯎꯝ ꯆꯍꯤꯗꯤ ꯀꯌꯥ ꯁꯨꯔꯒꯦ
ꯑꯩꯗꯤ ꯀꯨꯟꯍꯨꯝꯗꯣꯏ ꯇ꯭ꯋꯦꯟꯇꯤ ꯊ꯭ꯔꯤ ꯆꯅꯤꯇ꯭ꯔꯤ ꯁꯨꯔꯦ ꯑꯥ
ꯑꯣ ꯑꯣ
ꯑꯗꯨꯅ ꯏꯊꯟꯗꯁꯨ ꯏꯊꯟꯇꯁꯨ ꯑꯣꯏꯔꯕꯅꯤꯅ ꯊꯕꯛꯀꯤ ꯄ꯭ꯔꯦꯁꯔ ꯃꯌꯥꯝ ꯂꯥꯛꯑꯦ ꯍꯥꯏꯗꯤ ꯀꯣꯂꯦꯖꯁꯨ ꯂꯣꯏꯔꯦ ꯑꯗꯨꯅ
ꯑ ꯎꯝ ꯌꯥꯝ ꯐꯩꯌꯦ ꯍꯧꯖꯤꯛꯇꯤ ꯎꯝ ꯀꯔꯤ ꯀꯔꯤ ꯑꯗꯨꯝ ꯍꯣꯠꯅꯔꯤꯒꯦ ꯎꯝ
ꯑꯩꯗꯤ ꯀꯩꯅꯣ ꯇꯧꯔꯤ
ꯑ
ꯁꯤꯚꯤꯜ ꯁꯔꯚꯤꯁ ꯇꯧꯁꯦ ꯍꯥꯏꯅ ꯍꯣꯠꯅꯔꯤ ꯂꯥꯏꯔꯤꯛ ꯀꯟꯅ ꯄꯥꯔꯤ
ꯑꯣ ꯑꯣ ꯀꯟꯅ ꯄꯥꯎ
ꯎꯝ ꯁꯚꯜ ꯁꯥꯔꯚꯤꯁ ꯑꯗꯒꯤ ꯑꯇ ꯇꯇꯨꯋꯦꯜ ꯑꯦꯛꯖꯥꯝꯁ ꯈꯔ ꯊꯥꯒꯦꯅ ꯇꯧꯔꯤ
ꯑꯣ ꯑꯣ ꯌꯥꯝ ꯐꯩꯌꯦ
ꯅꯪꯗꯤ ꯇꯨꯋꯦꯜꯐ ꯂꯣꯏꯔꯒ ꯀꯔꯤ ꯇ꯭ꯔꯦꯅꯤꯡ ꯈꯪꯗ꯭ꯔꯤ ꯀꯣ
ꯍꯣꯏ ꯈꯪꯗꯦ ꯍꯧꯖꯤꯛꯇꯤ
ꯑꯗꯣ ꯅꯪ ꯀꯩꯅꯣꯒꯨꯝꯕ ꯍꯥꯏꯗꯤ ꯑꯪ ꯁꯥꯏꯟꯁꯀꯨꯝꯕ ꯄꯥꯝꯕ꯭ꯔꯥ ꯅꯠꯇ꯭ꯔꯒ ꯑꯥꯔꯠꯁꯅ ꯍꯦꯟꯅ ꯄꯥꯝꯕ꯭ꯔꯥ
ꯑꯩꯁꯦ ꯑꯗꯨꯝ ꯁꯥꯏꯟꯁꯇ ꯑꯗꯨꯝ ꯂꯧꯋꯦ
ꯑꯣ ꯁꯥꯏꯟꯁ ꯄꯥꯝꯃꯒꯗꯤ ꯇꯨꯋꯦꯜꯐ ꯂꯣꯏꯔꯒ ꯃꯣꯏꯒꯤ ꯑꯃ ꯂꯩꯕꯅꯦꯕ ꯁꯥꯏꯟꯁꯀꯤ ꯀꯩꯅꯣ ꯀꯣꯂꯦꯖꯇꯤ ꯀꯣꯂꯦꯖ ꯀꯥꯔꯅꯤ ꯑꯗꯨꯝ ꯀꯣ ꯇ꯭ꯔꯦꯅꯤꯡ ꯍꯥꯏꯕꯗꯤ ꯀꯣꯂꯦꯖ ꯑꯗꯨꯝ ꯇꯧꯔꯅꯤꯕ ꯅꯪꯅ ꯄꯥꯝꯃꯒꯗꯤ ꯀꯩ ꯀꯩ ꯃꯤꯠꯀꯤ ꯑꯣꯞꯇꯣꯃꯦꯦꯇ꯭ꯔꯤꯁ ꯍꯥꯏꯅ ꯑꯃ ꯂꯩꯕꯅꯦꯕꯀꯣ ꯑꯣꯞꯇꯣꯃꯦꯇ꯭ꯔꯤ ꯇꯝꯅꯕ ꯃꯤꯠꯀꯤ ꯌꯦꯡꯕ ꯈꯣꯠꯄ ꯑꯗꯨꯒꯨꯝꯕꯁꯨ ꯂꯩꯌꯦ ꯑꯗꯨꯒ ꯑꯗꯨꯒ ꯇꯦꯛꯅꯤꯀꯦꯜ ꯃꯣꯏ ꯂꯦꯞ ꯂꯦꯞ ꯇꯦꯛꯅꯤꯁꯤꯌꯟ ꯍꯥꯏꯅꯁꯨ ꯂꯩꯌꯦ ꯑꯗꯨꯒꯨꯝꯕꯗ ꯇ꯭ꯔꯥꯏ ꯇꯧꯕ ꯌꯥꯏ
ꯑꯥ ꯎꯝ
ꯑꯗꯣ ꯑ ꯑꯇꯩꯒꯨꯝꯕ ꯇ꯭ꯔꯦꯅꯤꯡ ꯑꯇꯩꯒꯨꯝꯕ ꯆꯠꯀꯦ ꯍꯥꯏꯔꯗꯤ ꯑꯗꯨꯅ ꯇꯣꯉꯥꯟꯕ ꯑꯃꯅꯦ ꯑ ꯁꯨꯝ ꯅꯪꯒꯤ ꯗꯣꯔꯗꯣ ꯃꯌꯥꯝ ꯂꯩꯔꯤꯕꯀꯣ ꯊꯣꯡꯗꯣ ꯃꯌꯥꯝ ꯂꯩꯔꯤꯕ ꯍꯥꯡꯈ꯭ꯔꯤꯕ ꯅꯪꯒꯤꯗꯤ ꯍꯣꯏ ꯑꯗꯣ ꯅꯪꯒꯤ ꯄꯦꯔꯦꯟꯁꯇꯤ ꯀꯔꯤ ꯍꯥꯏꯒꯦ ꯀꯔꯤ ꯇꯧꯋꯣ
ꯑꯩꯈꯣꯏ ꯄꯦꯔꯦꯟꯁꯤꯒ ꯑꯩꯈꯣꯏꯅꯄꯥꯥꯝꯕ ꯑꯗꯨꯝ ꯇꯧꯋ ꯑꯗꯨꯝ ꯍꯥꯏꯌꯦ
ꯐꯩꯌ ꯑꯗꯨꯗꯤ ꯑꯗꯨꯅꯕꯨ ꯍꯦꯟꯅ ꯐꯔꯦꯀꯣ ꯅꯪꯅ ꯄꯥꯝꯕꯗꯣ ꯍꯣꯏ ꯅꯪꯅ ꯄꯥꯝꯕꯗꯨꯣ ꯇꯧꯔꯗꯤ ꯅꯪꯁꯨ ꯅꯨꯡꯉꯥꯏꯔꯦꯗꯅ ꯃꯣꯏꯁꯨ ꯅꯨꯡꯉꯥꯏꯔꯦ ꯑꯗꯨꯅ ꯐꯩꯗꯣ
ꯎꯝ ꯍꯧꯖꯤꯛꯇꯤ ꯑꯩꯁꯨꯀꯣ ꯍꯧꯖꯤꯛꯇꯤ ꯑꯁꯤ ꯀ꯭ꯂꯥꯁ ꯦꯜ ꯂꯣꯏꯔꯒ ꯁꯤ ꯇꯧꯁꯦꯔꯣ ꯁꯤ ꯇꯧꯁ ꯑꯁꯤꯗꯤ ꯑꯩꯒꯤ ꯋꯥꯈꯜꯗꯗꯤ ꯂꯩꯇ꯭ꯔꯤꯑꯕꯀꯣ
ꯎꯝꯝ
ꯇꯨꯌꯦꯞ ꯂꯣꯏꯔꯒ ꯈꯪꯒꯅꯤ ꯑꯩꯁꯨ꯫
ꯍꯣꯏ ꯐꯩꯌꯦ ꯑꯗꯨꯁꯨ ꯍꯥꯏꯗꯤ ꯇꯨꯋꯦꯜꯐ ꯐꯥꯎꯕ ꯑ ꯇꯨꯌꯦꯜꯐ ꯐꯥꯎꯗꯤ ꯅꯪ ꯏꯁ꯭ꯇ꯭ꯔꯦꯁ ꯐ꯭ꯔꯤ ꯂꯩꯔꯒꯀꯣ ꯐꯩꯌꯦ ꯑꯗꯨꯁꯨꯨ
ꯊꯕꯛ ꯀ꯭ꯂꯥꯁ ꯇꯨꯌꯦꯜꯞ ꯂꯣꯏꯔꯗꯤ ꯊꯕꯛꯇꯤ ꯌꯥꯝꯅ ꯑꯗꯨꯝ ꯂꯩꯒꯅꯤꯅ꯫ ꯑꯐꯕ ꯊꯕꯛꯀꯣ ꯑꯗꯨꯝ ꯂꯩꯒꯅꯤ꯫
ꯑꯗꯣ ꯅꯪ ꯍꯧꯖꯤꯛ ꯇꯨꯋꯦꯜꯐ ꯀꯥꯔꯤꯕꯀꯣ꯫
ꯍꯣꯏ ꯀꯥꯔꯤ
ꯑ ꯑꯥ ꯑꯥ ꯃꯊꯪ ꯆꯍꯤ ꯊꯥꯗꯣꯏꯅꯦꯕ ꯎꯝ ꯂꯥꯏꯔꯤꯛ ꯀꯟꯅ ꯄꯥꯋꯣ꯫ ꯇꯨꯋꯦꯜꯐ ꯑ ꯇꯨꯋꯦꯜꯐ ꯅꯪ ꯍꯥꯏꯗꯤ ꯃꯥꯛꯄꯨꯗꯤ ꯌꯥꯝ ꯀꯩꯅꯣ ꯊꯣꯏꯗꯣꯛꯄ ꯌꯥꯝ ꯀꯩꯅꯣ ꯑꯣꯏꯅ ꯏꯝꯄꯣꯔꯇꯦꯟ ꯑꯣꯏꯕꯗꯤ ꯅꯠ ꯇꯦ ꯑ ꯂꯣꯡ ꯔꯟꯗꯀꯣ ꯂꯣꯡ ꯔꯟꯗ ꯌꯥꯝ ꯏꯝꯄꯣꯔꯇꯦꯟ ꯑꯣꯏꯕꯗꯤ ꯅꯠꯇꯦ ꯑꯗꯨ ꯑꯣꯏꯔꯁꯨ
ꯎꯝ
ꯐꯥ꯭ꯔꯁ ꯗꯤꯚꯤꯖꯟꯒꯨꯝꯕ ꯐꯪꯉꯒꯗꯤ ꯍꯦꯟꯅ ꯐꯔꯦ꯫ ꯑꯩꯈꯣꯏꯒꯤꯗꯤꯀꯣ ꯍꯣꯏ
ꯍꯣꯏ
ꯑꯗꯣ ꯀꯟꯅ ꯄꯥꯔꯣ ꯂꯥꯏꯔꯤꯛꯇꯣ꯫
ꯏꯤ
ꯅꯪ ꯅꯪꯗꯤ ꯑ ꯆꯤꯡꯗ ꯂꯩꯕ꯭ꯔꯣ ꯇꯝꯗ ꯂꯩꯕ꯭ꯔꯣ ꯍꯧꯖꯤꯛ꯫
ꯑꯩ ꯍꯧꯖꯤꯛꯇꯤ ꯕꯖꯥꯔꯗ ꯂꯩꯌꯦ꯫ ꯇꯝꯒꯤ ꯕꯖꯥꯔ ꯏꯝꯐꯥꯜꯀꯣ
ꯑꯣ ꯑꯩꯁꯨꯅꯦ ꯑꯗꯨꯗꯤ ꯕꯖꯥꯔꯗ ꯂꯩꯌꯦ ꯑꯩꯁꯨ
ꯑꯣ ꯕꯔꯥꯒꯨꯝꯕ ꯂꯩꯕ꯭ꯔꯣ꯫
ꯅꯠꯇꯦ ꯑꯩꯒꯤꯗꯤ ꯄꯨꯔꯥ ꯀꯩꯅꯣꯅꯦ ꯄꯔꯃꯦꯅꯦꯟꯠꯅꯦ ꯌꯨꯝ
ꯑꯣ ꯑꯣ ꯑꯣ ꯐꯩꯌꯦ ꯑꯩꯗꯤꯀꯣ ꯀꯣꯆꯤꯡ ꯂꯧꯔꯒ ꯚꯔꯥꯗ ꯂꯩꯌꯦ꯫
ꯑꯣ ꯐꯩꯌꯦꯅ ꯑꯗꯨꯁꯨ
ꯎꯝ
ꯃꯩꯇꯩ ꯌꯥꯝꯕ ꯖꯒꯥꯗꯔꯣ꯫
ꯍꯥꯏꯗꯤ ꯂꯩꯀꯥꯏꯗꯔꯥꯕ ꯃꯩꯇꯩꯒꯤ ꯂꯩꯀꯥꯏ
ꯑꯥ ꯑꯩꯈꯣꯏ ꯑꯩꯈꯣꯏ ꯖꯥꯇꯤꯒꯤꯀꯣ
ꯑꯣ ꯐꯩꯌꯦ ꯐꯩꯌꯦ ꯑꯣ ꯀꯩꯅꯣꯔꯣꯝꯗꯀꯣ ꯑꯗꯨꯗꯤ ꯑꯣ ꯑꯩ ꯑꯩꯅ ꯀꯩꯅꯣꯔꯣꯝꯗ ꯑꯣꯏꯔꯝꯃꯅꯤ ꯑꯩ ꯈꯪꯉꯦ ꯑꯦꯟꯗꯒꯤ ꯍꯧꯕ꯭ꯔꯥ꯫
ꯑ ꯑꯦꯁꯇꯒꯤ ꯍꯧꯋꯦ꯫
ꯑꯦꯁ
ꯃꯣꯗꯦꯜ ꯁ꯭ꯀꯨꯜ ꯈꯪꯕ꯭ꯔꯣ꯫
ꯃꯣꯗꯦꯜ ꯈꯪꯗꯦꯅꯦ ꯈꯪꯗꯦꯅꯦ
ꯑꯣ
ꯑꯩꯥ ꯎꯝ ꯇꯥꯕꯨꯗꯤ ꯇꯥꯈ꯭ꯔꯦ ꯑꯗꯣ ꯈꯪꯗ꯭ꯔꯦ ꯀꯥꯎꯈ꯭ꯔꯦ꯫
ꯑꯗꯨꯝ ꯃꯅꯥꯛꯇꯅꯦꯕ ꯑꯩꯈꯣꯏ ꯂꯩꯔꯤꯗꯣ꯫
ꯑꯣ
ꯑꯗꯨꯗꯤ ꯏꯕꯣꯇꯣꯟ ꯁꯅꯥ ꯁ꯭ꯀꯨꯜ ꯈꯪꯕ꯭ꯔꯣ꯫
ꯑꯣ ꯑꯣ ꯑꯣ ꯈꯪꯉꯦ ꯈꯪꯉꯦ ꯈꯪꯉꯦ꯫
ꯑꯗꯨꯗ ꯑꯩ ꯀꯥꯔ ꯂꯩꯕꯅꯦ
ꯅꯣꯏꯒꯤ ꯑꯣ ꯏꯅꯥꯎꯅꯨꯄꯤꯁꯨ ꯑꯗꯨꯗ ꯇꯝꯃꯝꯃꯦ ꯑꯥ ꯍꯟꯗꯛ ꯏꯅꯥꯎꯅꯨꯄꯤꯁꯨ ꯑꯗꯨꯗ ꯇꯝꯃꯝꯃꯦꯕꯀꯣ
ꯎꯝ
ꯍꯧꯖꯤꯛꯇꯤ ꯀꯩꯅꯣ ꯇꯧꯈ꯭ꯔꯦ ꯄꯥꯁ ꯑꯥꯎꯠ ꯇꯧꯈ꯭ꯔꯦ ꯗꯤꯁ ꯏꯌꯥꯔꯅ
ꯑꯣ
ꯅꯣꯏꯒꯤ ꯇꯤ ꯑꯦꯁ ꯏꯌꯨꯁꯨ
ꯑꯥ
ꯈꯪꯉꯝꯒꯗ꯭ꯔꯥ ꯈꯪꯉꯝꯃꯔꯣꯏꯗ꯭ꯔꯥ ꯈꯪꯉꯝꯃꯔꯣꯏꯗ ꯅꯣꯏꯗꯤ ꯑꯥ ꯈꯪꯉꯝꯃꯔꯣꯏ ꯑꯗꯣ
ꯅꯪ ꯍꯥꯏꯗꯤ ꯑꯥ ꯅꯣꯏ ꯄꯦꯔꯦꯟꯁꯇꯤ ꯂꯣꯏꯅ ꯂꯩꯔꯤꯀꯣ
ꯑꯩꯈꯣꯏ ꯄꯦꯔꯦꯟꯁ ꯑꯩꯈꯣꯏ ꯍꫭꯏ
ꯑꯣ ꯐꯩꯌꯦ ꯀꯩꯁꯨ
ꯎ ꯅꯪ ꯅꯪꯁꯨ ꯅꯪꯁꯨ ꯑꯩꯅꯦꯕ꯭ꯔꯣ
ꯂꯩꯔꯤꯗ ꯑꯩꯈꯣꯏꯒꯤꯁꯨ ꯂꯩꯔꯤ ꯅꯪꯒꯤ ꯁꯤꯕ꯭ꯂꯤꯡ ꯀꯩꯀꯥꯗꯤ ꯊꯕꯛ ꯂꯣꯏꯅ ꯇꯧꯔꯕ ꯀꯃꯥꯏꯅ ꯇꯧꯔꯒꯦ
ꯑꯥ ꯑꯩ ꯈꯛꯇꯅꯦꯅ ꯊꯕꯛ ꯁꯨꯗ ꯂꯩꯕꯁꯦ
ꯑꯣ ꯑꯇꯩꯗꯤ ꯂꯣꯏ ꯇꯧꯔꯦꯕ
ꯑ ꯏꯆꯦ ꯏꯆꯦ ꯃꯣꯏ ꯊꯕꯛ ꯃꯁꯥ ꯃꯁꯥꯒꯤꯀꯣ ꯑꯗꯨꯝ ꯍꯣꯠꯅꯔꯒ ꯑꯗꯨꯝ ꯂꯩꯌꯦ
ꯑꯗꯨꯅ ꯐꯩ ꯍꯥꯏꯗꯤ ꯄꯦꯔꯦꯟꯁꯤꯡꯁꯨ ꯌꯥꯝ ꯋꯥꯗ꯭ꯔꯦꯗꯅꯀꯣ
ꯎꯝ ꯑꯩꯒ ꯏꯅꯥꯎꯅꯨꯄꯥꯒꯤ ꯁ꯭ꯀꯨꯜ ꯑꯗꯨꯝ ꯀꯥꯔ ꯂꯩꯌꯦ
ꯅꯅꯥꯎ ꯅꯨꯄꯥ ꯅꯪꯅ ꯂꯥꯁꯅꯦ ꯍꯥꯏꯗꯥꯏꯅꯦ ꯉꯁꯔ
ꯑ ꯑꯩꯈꯣꯏ ꯃꯤ ꯇꯔꯨꯛꯅꯤꯗꯅ ꯅꯨꯄꯤꯗ ꯅꯨꯄꯤꯗ ꯑꯩ ꯈ꯭ꯋꯥꯏꯔꯒ ꯇꯣꯝꯃꯤ ꯑꯩꯒꯤ ꯑꯩꯒꯤ ꯃꯈꯥꯗꯣꯟ ꯅꯨꯄꯥ ꯑꯃ ꯂꯩꯌꯦ ꯏꯅꯥꯎ ꯀꯃ
ꯑꯥ ꯅꯪꯗꯤ ꯃꯩꯇꯩꯂꯣꯟ ꯁꯦꯡꯉꯦ ꯑꯇꯩꯒ ꯍꯥꯏꯔꯗꯤ
ꯑ ꯁꯦꯡꯗꯦꯦ
ꯁꯤꯉ ꯁꯉ ꯅꯪꯗꯤ ꯁꯤꯗꯁꯨ ꯈꯔꯗꯤ ꯂꯩꯔꯕꯅꯤꯅ ꯅꯃꯥꯟꯅꯕꯤꯈꯩꯁꯨ ꯃꯩꯇꯩ ꯂꯩꯔꯝꯃꯅꯤ
ꯍꯣꯏ ꯑꯩꯗꯣ ꯀ꯭ꯂꯥꯁ ꯀꯌꯥꯗꯔꯣ ꯀ꯭ꯂꯥꯁ ꯇꯦꯟ ꯑꯗꯒꯤ ꯑꯗꯨꯝ ꯃꯩꯇꯩꯒꯤ ꯁ꯭ꯀꯨꯜꯗ ꯑꯗꯨꯝ ꯀꯥꯔꯛꯑꯕ
ꯑ ꯑꯗꯨꯒꯤꯅꯦ ꯁꯦꯡꯉꯦ ꯅꯪ ꯀꯩꯅꯣꯁꯨ ꯂꯣꯟꯁꯤꯡꯅꯤ ꯑꯇꯩ ꯈꯔꯗꯤ ꯑꯇꯩ ꯈꯔꯗꯤ ꯑꯩꯈꯣꯏ ꯂꯣꯟꯗꯒ ꯉꯥꯡꯉꯛꯄ ꯌꯥꯎꯋꯦ ꯈꯪꯗꯣꯏꯁ
ꯃꯌꯥꯏ ꯃꯌꯥꯏꯗ ꯑꯩꯈꯣꯏ ꯂꯣꯟ ꯅꯞꯄꯦꯕ ꯑꯗꯨꯝ
ꯑꯥ
ꯅꯣꯛꯄꯁꯤꯗꯤ ꯑꯩꯈꯣꯏꯕꯥꯅꯤ ꯍꯦꯛ ꯑꯗꯨꯝ ꯋꯥꯔꯤ ꯇꯧꯔ ꯇꯧꯔ
ꯅꯪ ꯅꯪꯁꯨ ꯀꯩꯅꯣ ꯃꯩꯇꯩꯂꯣꯟꯁꯦ ꯌꯥꯝ ꯉꯥꯡꯕ ꯌꯥꯝ ꯍꯩꯌꯦ
ꯑꯩꯕꯨꯗꯤ ꯑꯗꯨꯝ ꯑꯉꯥꯡ ꯑꯣꯏꯔꯤꯉꯩꯗꯤ ꯑꯗꯨꯝ ꯂꯩꯔꯕꯅꯤꯅ ꯑꯗꯨꯝ ꯀꯀ ꯔꯦꯗꯤ ꯍ ꯑꯩꯁꯨ ꯌꯥꯝ ꯈꯔ ꯈꯔꯗꯤ ꯃꯌꯥꯏ ꯃꯌꯥꯏꯗ ꯈꯣꯏꯕꯁꯨ ꯌꯥꯎꯋꯦꯗ ꯅꯪꯁꯨ ꯇꯥꯔꯤꯗꯨꯅꯤ ꯑꯗꯨꯝ ꯈꯣꯏꯕ ꯌꯥꯎꯋꯦ
ꯎꯝ
ꯑꯗꯣ ꯁꯨꯝ ꯂꯩꯔꯛꯑꯕꯅꯤꯅ ꯃꯣꯏꯒꯤꯁꯨ ꯂꯣꯟꯗꯣ ꯈꯪꯗ ꯌꯥꯗꯕꯅꯤꯅ ꯉꯥꯡꯉꯦ ꯉꯥꯡꯉꯕꯅꯤꯅ ꯈꯪꯉꯦ ꯍꯥꯏꯗꯤ ꯁꯤꯗ ꯂꯩꯔꯒ ꯈꯪꯗ꯭ꯔꯒꯗꯤ ꯃꯤꯅꯁꯨ ꯎꯁꯤꯠꯄꯤꯗꯦꯕ ꯑꯗꯨꯒꯤꯅꯤꯗ
ꯎꯝ ꯅꯪꯗꯤ ꯕꯣꯜ ꯒꯨꯝꯕ ꯌꯦꯡꯗꯔꯣ
ꯉꯁꯤꯗꯤ ꯌꯦꯡꯗꯦ ꯉꯔꯥꯡꯕꯨꯗꯤ ꯌꯦꯡꯉꯤ ꯉꯁꯤꯗꯤ ꯌꯦꯡꯗ꯭ꯔꯦ ꯉꯁꯤ ꯑꯦ ꯀꯩꯅꯣꯒꯤꯁꯨ ꯂꯩꯕꯅꯦ ꯅꯪ ꯅꯪ ꯌꯦꯡꯕ꯭ꯔꯣ ꯉꯁꯤ
ꯀꯩ ꯍꯥꯢꯕ
ꯅꯪꯗꯤ ꯌꯦꯡꯕ꯭ꯔꯕ ꯉꯁꯤ
ꯑꯁ ꯌꯦꯡꯗꯦ ꯑꯩꯗꯤ ꯑꯩꯅ ꯁꯞꯄꯣꯔꯠ ꯁꯞ ꯄꯨꯔ ꯇꯧꯕ ꯑꯗꯨꯝ ꯃꯦꯁ ꯀꯨꯝꯕ ꯈꯛꯇ ꯌꯦꯡꯉꯦ ꯑꯩꯗꯤ
ꯎꯝ ꯅꯪ ꯀꯅꯥ ꯁꯞꯄꯣꯔꯠ ꯇꯧꯒꯦ
ꯑꯍ ꯀꯅꯥ ꯃꯥꯟꯒꯦ ꯑꯩꯗꯤ
ꯑ ꯀꯩꯅꯔꯣ ꯄꯣꯔꯇꯨꯒꯜꯒꯨꯝꯕ
ꯑ ꯄꯣꯔꯇꯨꯒꯟ ꯅꯠꯇꯦ ꯑꯔꯖꯦꯟꯇꯤꯅꯥꯅꯦ
ꯃꯦꯁꯤꯒꯤ ꯐꯦꯟ ꯑꯣꯏꯔꯦꯅꯦ ꯅꯪ ꯑꯗꯨꯗꯤ
ꯍꯣꯢ ꯃꯦꯁꯤꯒꯤ ꯐꯦꯟꯅꯦ
ꯑꯝ ꯌꯥꯝ ꯐꯩ ꯑꯩꯁꯨꯅꯦ ꯌꯥꯝ